ꯀꯥꯟꯅ ꯑꯣꯏꯕꯤꯔꯕꯅꯣ
ꯍꯥꯥ
ꯀ꯭ꯔꯤ
ꯍꯜꯂꯣ
ꯇꯥꯗꯥꯕ꯭ꯔꯣ
ꯇꯥꯏꯌꯦ
ꯀꯩꯗꯧꯔꯤꯅꯣ
ꯎꯝ
ꯀꯩꯗꯧꯔꯤꯅꯣ
ꯇꯨꯝꯔꯤꯌꯦ
ꯅꯣꯏ ꯆꯥꯛ ꯆꯥꯕ ꯂꯣꯏꯔꯕ꯭ꯔꯣ
ꯉꯝꯗꯦ ꯍꯥꯏꯕꯗꯣ ꯂꯣꯏꯕꯒꯤ
ꯍꯧꯖꯤꯛ ꯀ꯭ꯋꯥ ꯆꯥꯁꯤꯔ ꯈꯟꯕ
ꯁꯥꯔꯒ
ꯀ꯭ꯋꯥꯗꯣ ꯌꯥꯝ ꯆꯥ ꯃꯟꯈ꯭ꯔꯦꯀꯣ
ꯑꯁ
ꯅꯪꯒꯤ ꯌꯥꯗꯣ ꯌꯥꯔꯔꯣꯏ
ꯀ꯭ꯋꯥ ꯀ꯭ꯋꯥ ꯀ꯭ꯋꯥꯅ ꯑꯦꯇꯤꯛ ꯇꯧꯕꯅꯤ ꯅꯪꯁꯦ
ꯇꯧꯔꯣꯏꯗ ꯀꯥꯏꯗꯒꯤ
ꯎꯝ ꯇꯧꯒꯅꯤ
ꯇꯧꯔꯣꯏ ꯇꯧꯔꯣꯏ
ꯀꯔꯤ ꯇꯧꯔꯣꯏ ꯇꯧꯔꯣꯏ
ꯀꯔꯤ ꯎꯝ ꯑꯗꯨꯅꯦ
ꯆꯥꯛ ꯆꯥꯔꯒꯀꯣ
ꯎꯝ
ꯅꯪꯒꯤ ꯌꯥꯗꯣ
ꯎꯝ
ꯂꯣꯏ ꯆꯥꯊꯣꯛꯈ꯭ꯔꯣ
ꯅꯪ ꯑꯗꯨꯗꯤ ꯀꯔꯤ
ꯍꯥ
ꯀꯩ ꯍꯥꯏꯕ
ꯀꯔꯤꯅꯣ
ꯎꯝ ꯗꯨꯀꯥꯟ ꯀ꯭ꯋꯥꯒꯤ ꯗꯨꯀꯥꯟꯗꯣ ꯂꯧꯍꯟꯕ
ꯎꯝ ꯐꯩꯅꯦ ꯄꯨꯡ ꯀꯌꯥ ꯇꯥꯕ꯭ꯔꯥ ꯌꯦꯡꯉꯣ
ꯍꯧꯖꯤꯛꯁꯦ ꯇꯔꯥ ꯃꯈꯥꯏ ꯇꯥꯗꯦꯗ
ꯀꯅꯥꯅ ꯍꯧꯖꯤꯛꯐꯧ ꯗꯨꯀꯥꯟ ꯍꯥꯡꯂꯒ ꯂꯩꯒꯗ꯭ꯔꯅꯦ
ꯂꯩꯒꯅꯤ ꯇꯥꯕ꯭ꯔꯣ
ꯎꯝ
ꯅꯪ ꯍꯥꯏꯕꯗꯣ ꯀꯔꯤ ꯍꯥꯏꯕ꯭ꯔ
ꯅꯪꯁꯦ ꯕꯨꯗꯨ ꯃꯥꯟꯂꯦ
ꯕꯨꯗꯨ ꯑꯣꯏꯔꯁꯨ ꯅꯪꯗꯤ ꯅꯨꯡꯁꯤꯕꯥꯅꯤꯅꯦ ꯀꯔꯤꯅꯣ ꯑꯁ ꯅꯪꯁꯨ ꯑꯗꯨꯃꯥꯏ ꯍꯥꯏꯒꯅꯨ
ꯅꯨꯡꯁꯤꯕꯅꯦ ꯅꯨꯡꯁ
ꯀꯔꯤꯒꯤ ꯀꯔꯤꯒꯤ ꯅꯨꯡꯁꯤꯕꯅꯣ ꯍꯥ ꯑꯩꯗꯤ ꯌꯝꯅꯥ ꯅꯨꯡꯁꯤꯕꯅꯦ
ꯅꯨꯡꯁꯤꯕ ꯐꯥꯎꯗ꯭ꯔꯦ
ꯑꯩꯒꯤ ꯑꯥ ꯅꯪꯕꯨꯗꯣ ꯅꯨꯡꯁꯤꯃꯟꯕꯒꯤ ꯂꯥ ꯐꯨꯗ ꯏꯁꯤꯡ ꯂꯦꯝꯕ ꯒꯨꯝ
ꯎꯝ ꯅꯣꯏ ꯅꯕꯥꯅꯤ ꯇꯥꯅꯤꯡꯉꯥꯏꯖ
ꯃꯥꯅꯦ
ꯖꯦꯛꯁꯟꯁꯨ ꯆꯥꯕ ꯍꯥꯏꯕ꯭ꯔꯥꯅꯦ
ꯅꯪꯗꯤ ꯆꯥꯛꯁꯨ ꯆꯥꯒꯅꯨ
ꯑꯩꯉꯣꯟꯗꯗꯤ ꯄꯪꯍꯩ ꯍꯩꯔꯒ ꯅꯪ ꯑꯃꯨꯛ ꯏꯗꯤꯛ ꯇꯧꯒꯅꯤ
ꯅꯨꯄꯤ ꯃꯆꯥ ꯌꯥꯝ ꯐꯖꯗꯕꯥꯗ ꯑꯩꯁꯨ ꯄꯥꯝꯗꯦ
ꯏꯅꯦ ꯀ꯭ꯋꯥ ꯑꯝꯇ ꯆꯥꯒꯦꯅꯦ
ꯉꯝꯗ꯭ꯔꯤꯉꯩꯗꯒꯤ ꯂꯧꯕ ꯌꯥ ꯂꯧꯕ ꯌꯥꯗ꯭ꯔꯣꯅꯦ
ꯑꯩ ꯑꯩꯒꯤꯗꯣ ꯑꯅꯤ
ꯅꯪꯒ ꯆꯞ ꯃꯥꯟꯅꯕ ꯁꯦꯝꯃꯣ ꯍꯥꯏꯔꯣ ꯍꯦꯛ
ꯄꯩꯁꯥ ꯌꯥꯝꯃꯤꯀꯣ ꯃꯤꯗꯤ
ꯀꯗꯥꯏꯗꯒꯤ
ꯑꯗꯨꯗꯤ ꯀꯔꯤꯒꯤ ꯆꯥꯕ꯭ꯔꯥ
ꯑꯩꯁꯨ ꯌꯥꯒꯗꯕꯥ ꯑꯩꯁꯨ
ꯀꯔꯤꯒꯤ ꯆꯥꯕ꯭ꯔꯥ
ꯇꯥꯗꯕ꯭ꯔꯣ
ꯇꯥꯏꯅꯦ ꯍꯥꯏꯔꯣ ꯅ ꯎꯝ ꯍꯦꯔꯥꯃꫭꯠꯇꯤ ꯆꯥꯏꯀꯣ ꯅꯪꯒ ꯆꯞ ꯃꯥꯟꯅꯕ ꯑꯃꯖꯨ ꯂꯩꯌꯦꯕ
ꯇꯥꯏꯌꯦ ꯇꯥꯏꯌꯦ ꯍꯥꯏꯔ ꯋꯥꯁꯨꯨ ꯉꯥꯡꯗꯦ
ꯆꯥꯏ
ꯇꯥꯕ꯭ꯔꫭ
ꯑꯣꯏ ꯌꯦ ꯇꯣ
ꯃꯤ ꯎꯁꯤꯠ
ꯇꯨꯝꯅꯤꯉꯥꯏ ꯇꯧꯔꯒꯦ ꯑꯗꯨꯗꯤꯀꯣ
ꯑꯁ ꯏꯕꯥꯟꯅꯤ ꯌꯥꯝ ꯉꯜꯂꯤꯍꯦ ꯋꯥꯔꯤ ꯁꯥꯟꯅꯕ ꯐꯪꯗꯦ
ꯍꯧꯖꯤꯛꯁꯨ ꯌꯥꯝ‌ ꯉꯜꯂꯤ ꯍꯥꯏꯌꯦꯅꯦ
ꯀꯔꯤ ꯍꯥꯏꯔꫭ
ꯋꯥꯔꯕꯣ ꯅꯪ
ꯎꯝ
ꯑꯁ ꯀꯝꯃꯥꯏ ꯇꯧꯕꯅꯣ
ꯋꯥꯔꯦ ꯍꯥꯏꯔꯒ ꯑꯗꯨꯝꯃꯥꯏꯅ ꯇꯧꯅꯨ ꯑꯃꯨꯛꯀ
ꯅꯨꯡꯁꯤꯍꯦ ꯑꯗꯨꯅꯦ ꯑꯩꯅ ꯍꯥꯏꯕꯗꫭ ꯅꯨꯡꯇꯤꯒꯤ ꯁꯥꯟꯅꯕ ꯅꯣꯡ ꯃꯔꯛ ꯆꯠꯂꯦ ꯅꯪꯗꯤ
ꯅꯣꯛꯐꯦꯠ ꯅꯣꯛꯐꯦꯠ
ꯀꯩꯒꯤ ꯅꫭꯛꯐꯦꯠ ꯅꫭꯛꯐꯦꯠ ꯍꯌꯦꯡꯗꯒꯤ ꯃꯦꯒꯤ ꯆꯥꯅꯨꯀꫭ ꯇꯥꯕ꯭ꯔꯣ
ꯎꯝ
ꯍꯥꯌꯦꯡꯗꯒꯤ ꯂꯦꯞꯇꯕꯤꯗ ꯅꯨꯡꯇꯤ ꯆꯠꯂꯣꯀꫭ ꯀꯣ
ꯀꯔꯤꯅꯣ
ꯅꯪ ꯁꯥꯟꯅꯕ ꯆꯠꯄꯗꯣ ꯂꯦꯞꯇꯕꯤꯗ ꯑꯗꯨꯝ ꯆꯠꯂꯣ ꯍꯥꯏꯕꯅꯦ
ꯅꯪꯗꯤ ꯍꯌꯦꯡ ꯌꯨꯝ ꯕꯤꯖꯤ ꯑꯣꯏꯔꯅꯤꯀꯣ
ꯎꯝ ꯍꯌꯦꯡ ꯐꯣꯟ ꯄꯥꯏꯔꫭꯏ ꯐꯪꯉꯔꫭꯏ ꯑꯌꯨꯛꯇ
ꯐꯣꯟ ꯇꯧꯔꯛꯇ꯭ꯔꯗꯤ ꯅꯪ ꯁꯤꯒꯅꯤꯀꯣ
ꯑꯦ ꯅꯪꯁꯨ ꯒ꯭ꯌꯥꯟ ꯇꯥꯗꯦꯍꯦ
ꯒ꯭ꯌꯥꯟ ꯇꯥꯕ꯭ꯔ ꯒ꯭ꯌꯥꯟ ꯇꯥꯗꯕ꯭ꯔ ꯑꯩꯗꯤ ꯀꯦꯔꯤꯁꯤꯟ ꯍꯥꯞꯔꯒ ꯃꯩ ꯊꯥꯒꯅꯤ
ꯑꯃꯥꯏ ꯇꯧꯔꯛꯀꯅꯤ ꯂꯥꯏꯕꯛ ꯂꯥꯏꯕꯛ ꯈꯛꯇꯅꯤ ꯅꯪꯁꯨ ꯌꯥꯝ ꯌꯥꯟ ꯇꯥꯗꯦ ꯑꯌꯨꯛꯇ ꯍꯧꯒꯠꯂꯒꯅꯤꯗ ꯂꯝ ꯂꯝ ꯂꯝꯕꯤ ꯁꯥꯡꯅ ꯆꯠꯀꯅꯤ
ꯑꯗꯨꯁꯨ ꯃꯦꯁꯦꯁꯇꯤ ꯊꯥꯔꯛꯄ ꯌꯥꯏ
ꯃꯦꯁꯦꯁ ꯊꯥꯔꯒ ꯊꯕꯛ ꯇꯣꯛꯑꯣ ꯍꯥꯏ ꯐꯥꯒꯤ ꯇꯧꯕꯅꯤꯗ ꯁꯪꯉꯗꯤ ꯊꯥꯔꯛꯀꯦ ꯑꯈꯣꯏ ꯍꯌꯦꯡꯁꯦ ꯇꯥꯕ꯭ꯔꯣ
ꯍꯥꯏꯕꯤꯌꯣ
ꯇꯥꯕ꯭ꯔꯣ
ꯎꯝ
ꯍꯌꯦꯡ ꯊꯕꯛ ꯂꫭꯏꯔꯒ ꯑꯃꯨꯛ ꯆꯠꯁꯦ ꯍꯥꯏꯕꯅꯦ ꯑꯗꫭ ꯆꯠꯂꯅꯤ
ꯆꯥꯔꫭꯏꯗꯕ ꯅꯪꯁꯦ
ꯎꯝ
ꯑꯩꯒꯤ ꯊꯋꯥꯏꯅꯦ